ꯍꯜꯂꯣ
ꯑ ꯃꯣꯔꯅꯤꯡ
ꯃꯣꯔꯅꯤꯡ
ꯑꯦꯜ ꯄꯤ ꯖꯤ
ꯅꯨꯡꯉꯥꯏꯔꯤꯕꯣ ꯅꯪꯕꯣ
ꯅꯨꯡꯉꯥꯏꯔꯤ ꯅꯨꯡꯉꯥꯏꯔꯤ
ꯎꯝ ꯅꯪꯒꯤ ꯅꯄꯥꯎ ꯇꯥꯗꯕ ꯀꯨꯏꯔꯦꯗ
ꯀꯔꯤ ꯆꯥꯛ ꯏꯪ ꯖꯥꯡ ꯊꯣꯡꯉꯤꯕꯣ
ꯊꯣꯡꯒꯦ ꯇꯧꯔꯤ ꯍꯣꯏ
ꯎꯝ
ꯅꯪꯒꯤ ꯐꯣꯟꯁꯨ ꯐꯥꯎꯅꯗ꯭ꯔꯦ ꯀꯨꯏꯔꯦꯗ ꯅꯨꯡꯕꯨ ꯅꯨꯡꯁꯤꯔꯛꯏꯗ ꯄꯨꯛꯅꯤꯡꯗ
ꯀꯩ ꯀꯔꯤ ꯃꯊꯦꯜ ꯇꯧꯔꯤꯒꯦ
ꯉꯥꯁꯤꯁꯦ ꯀꯔꯤꯝꯇ ꯊꯣꯡꯉꯣꯏꯗ ꯑꯗꯨꯝ ꯑꯆꯝꯕ ꯑꯗꯨꯝ ꯊꯣꯡꯒꯦ ꯇꯧꯕꯅꯤꯗ
ꯎꯝ
ꯎꯝ ꯍꯧꯖꯤꯛ ꯆꯥꯛ ꯀꯥꯝꯅꯕ ꯇꯧꯔꯤ ꯀꯟꯅ ꯆꯥꯛ ꯍꯥꯟꯅ ꯀꯥꯝꯒꯦ ꯇꯧꯕ
ꯑꯣꯝ
ꯅꯣꯏꯗꯤ ꯍꯣꯁꯇꯦꯜ ꯂꯩꯕꯅꯤꯅ
ꯅꯅꯥꯎ ꯅꯨꯄꯥꯅꯥ ꯊꯣꯡꯕ꯭ꯔꯥ ꯅꯪꯅ ꯊꯣꯡꯕ꯭ꯔꯣ
ꯃꯣꯔꯅꯤꯡꯗ ꯑꯩꯅ ꯊꯣꯡꯕ ꯃꯥꯅ ꯏꯚꯤꯅꯤꯡꯗ ꯊꯣꯡꯕ
ꯎꯝ ꯏꯅꯥꯎ ꯅꯨꯄꯥꯗꯤ ꯀꯔꯤ ꯇꯧꯔ ꯂꯩꯕ꯭ꯔꯥ ꯊꯕꯛ ꯇꯧꯕ꯭ꯔꯣ
ꯕꯣꯜ ꯃꯥꯥꯏ ꯀꯣꯂꯦꯖ ꯀꯥꯕꯅꯦ ꯐꯥꯔꯁ ꯁꯤꯃꯤꯁꯇꯔ
ꯑꯣ ꯇꯥꯏꯌꯦ ꯇꯥꯏꯌꯦ
ꯎꯝ ꯐꯥꯔꯁ ꯁꯤꯃꯤꯁꯇꯔ ꯀꯥꯒꯦꯅ ꯍꯧꯖꯤꯛ ꯀꯂ꯭ꯥꯁ ꯍꯧꯕ ꯉꯥꯏꯔꯤꯌꯦ ꯑꯩꯈꯣꯏꯒꯤ ꯃꯇꯝꯗꯤ ꯂꯣꯏꯔꯦ ꯃꯣꯏꯒꯤ ꯃꯇꯝꯅꯤ ꯑꯃꯨꯛꯀ
ꯀꯩ ꯀꯣꯂꯦꯖ ꯇꯥꯅꯣ
ꯎꯝ ꯀꯣꯂꯦꯖꯇ
ꯄꯨꯂꯤꯁ ꯀꯅꯤꯡꯉꯥꯏꯅꯤ ꯍꯣꯏ
ꯀꯔꯝꯕ ꯀꯣꯂꯦꯁ ꯇꯅꯣ
ꯗꯤ ꯑꯦꯝ ꯌꯨꯗ
ꯑꯣꯝ ꯅꯪꯒꯤ ꯅꯅꯥꯎ ꯅꯨꯄꯥ ꯅꯤꯄꯥꯠꯀꯤ ꯅꯨꯄꯥꯗꯨꯔꯣ
ꯎꯥꯝ
ꯎꯝ ꯍꯣꯏ ꯍꯣꯏ ꯐꯖꯅ ꯍꯣꯠꯅꯧ ꯍꯥꯏꯌꯣ ꯎꯝ
ꯃꯣꯏꯗꯣ ꯑꯦꯛꯖꯥꯝꯗꯤ ꯊꯥꯈ꯭ꯔꯕꯅꯤ ꯑꯦꯛꯃꯤꯄꯥꯠꯒꯤꯗ꯭ꯔꯁꯨ
ꯎꯝ
ꯅꯣꯢ ꯑꯦꯛꯖꯥꯝ ꯔꯤꯖꯜ ꯊꯣꯛꯑꯗꯤ ꯆꯦꯟ ꯆꯦꯟꯕ ꯀꯧꯔꯅꯤ ꯃꯥꯕꯨ
ꯑꯣꯎ
ꯐꯤꯖꯤꯀꯦꯜ ꯍꯣꯢ
ꯂꯧꯕꯕꯤꯔꯗꯤ ꯐꯅꯤꯕꯀꯣ
ꯎꯝ
ꯑꯣ
ꯃꯣꯏ ꯃꯣꯏꯅ ꯄꯩꯁꯥ ꯈꯔ ꯊꯣꯔꯗꯤ ꯑꯩꯁꯨ
ꯎꯝ
ꯑꯩꯅ ꯇꯧꯕ ꯇꯧꯅꯤꯡꯕ ꯑꯃ ꯂꯥꯏꯟꯗ ꯑꯗꯨꯝ ꯆꯠꯄ ꯌꯥꯔꯦꯕ
ꯎꯝ
ꯑꯩ ꯂꯥꯏꯟ ꯆꯠꯇꯕꯤꯗ ꯌꯨꯝꯒꯤ ꯌꯦꯡꯉꯒ ꯂꯩꯔꯦ ꯍꯧꯖꯤꯛ ꯑꯗꯨꯅꯅꯤꯅꯦ ꯅꯪꯗꯤ ꯑ ꯁꯦꯞꯇꯦꯝꯕꯔꯗ ꯊꯣꯛꯀꯅꯤ ꯍꯥꯏꯕ ꯅꯠꯇ꯭ꯔꯣ
ꯑꯩꯁꯦ ꯑꯩꯁꯦ ꯊꯣꯛꯀꯅꯤ ꯑꯗꯨ ꯗꯦꯜꯍꯤꯗ ꯀꯥꯞꯊꯣꯛꯇ꯭ꯔꯥ ꯃꯅꯤꯄꯨꯔꯗ ꯂꯥꯛꯈ꯭ꯔꯒꯦ ꯑꯩ ꯍꯥꯏꯕ ꯉꯝꯗ꯭ꯔꯤ
ꯑꯣ
ꯊꯣꯛꯄꯗꯤ ꯊꯣꯛꯈ꯭ꯔꯅꯤ ꯁꯤꯗꯒꯤ
ꯗꯦꯜꯂꯤꯗꯗꯤ ꯂꯩꯔꯨꯅꯨꯗ
ꯗꯦꯜꯂꯤꯗ ꯊꯣꯛꯑꯗꯤ ꯕꯤ ꯄꯤ ꯑꯣꯒꯨꯝꯕꯗ ꯊꯕꯛ ꯇꯧꯔꯒ ꯇꯧꯁꯤꯔ ꯈꯟꯕ
ꯑꯣ
ꯅꯪ ꯕꯤ ꯄꯤ ꯑꯣꯍꯟ ꯇꯧꯔ ꯅꯪ ꯕꯤ ꯄꯤ ꯑꯣ ꯍꯟ ꯇꯧꯔꯝꯕꯗꯣ ꯀꯃꯥꯏꯅ ꯇꯧꯒꯦ
ꯑꯥꯍ ꯇꯧꯔꯗꯤ ꯑꯗꯨꯝ ꯅꯨꯡꯉꯥꯏꯅꯤ ꯑꯗꯨꯕꯨ ꯍꯥꯏꯕꯗꯤ ꯍꯧꯕꯗꯗꯤ ꯅꯪ ꯈꯔ ꯋꯥꯒꯅꯤ ꯁꯦꯂꯔꯤꯁꯨ ꯄꯤꯛꯄ ꯑꯗꯨꯒꯤ ꯍꯧꯕꯗꯗꯤ ꯑꯦꯛꯁꯄꯤꯔꯤꯌꯦꯟꯁ ꯑꯩꯈꯣꯏꯗꯤ ꯐ꯭ꯔꯦꯁꯔꯅꯤꯅ
ꯎꯝ
ꯑꯗꯨ ꯄꯩꯁꯥ ꯌꯥꯝ ꯄꯤꯔꯣꯏꯕ
ꯑꯣ
ꯍꯧꯕꯗꯤ ꯅꯪꯅ ꯑꯦꯠꯂꯤꯁ ꯌꯥꯝꯗꯕꯗ ꯊꯥ ꯇꯔꯨꯛꯀꯨꯝꯕ ꯑꯦꯛꯁꯄꯤꯔꯤꯌꯦꯟꯁ ꯀꯨꯝꯕ ꯂꯩꯔꯗꯤ ꯑꯗꯨ ꯄꯩꯁꯥꯁꯦ ꯈꯔ ꯑꯃꯨꯛ
ꯗꯤ ꯄꯗ ꯇꯧꯕ ꯗꯤ ꯀꯔꯤ ꯇꯧꯕ ꯇꯝꯕ
ꯕꯤ ꯄꯤ ꯑꯣꯗꯨ ꯇꯧꯕꯗꯤ ꯀꯔꯤ ꯇꯝꯕ꯭ꯔꯥ ꯍꯥꯏꯕ
ꯍꯥꯏꯕꯗꯤ ꯀꯔꯤ ꯀꯔꯤ ꯊꯕꯛ ꯇꯧꯕ꯭ꯔꯕ ꯕꯤ ꯄꯤ ꯑꯣꯒꯤ
ꯅꯪꯒꯤ ꯀꯣꯜ ꯇꯧꯕꯁꯨ ꯂꯩ ꯚꯣꯏꯁ ꯄ꯭ꯔꯣꯁꯦꯁ ꯆꯥꯠ ꯄ꯭ꯔꯣꯁꯦꯁ
ꯀꯣꯜ ꯀꯔꯝꯕ ꯀꯔꯝꯕ ꯀꯣꯜ ꯍꯥꯏꯕꯗꯤ ꯀꯣꯜ ꯀꯃꯥꯏꯅ ꯇꯧꯕ ꯑꯗꯨꯗ ꯅꯪꯅ ꯀꯅꯥꯕꯨ ꯇꯧꯔꯛꯄ
ꯅꯪꯅ ꯍꯧꯖꯤꯛ ꯄꯣꯠꯀꯨꯝꯕ ꯑꯣꯗꯔ ꯇꯧꯕ ꯑꯣꯟꯂꯥꯏꯟ ꯑꯣꯔꯗꯔ ꯇꯧꯕꯒꯨꯝꯕꯗ ꯅꯪꯅ ꯀꯁꯇꯃꯔ ꯁꯔꯚꯤꯁꯇ ꯀꯣꯜ ꯇꯧꯋꯤꯗꯣ
ꯎꯝ
ꯑꯗꯨ ꯁꯤꯡꯅꯦ ꯕꯤ ꯄꯤ ꯑꯣꯗ ꯊꯕꯛ ꯇꯧꯕ ꯁꯤꯡꯅꯦ ꯅꯪꯅ ꯍꯦꯛ ꯃꯔꯛꯇ ꯇꯧꯕꯗꯣ
ꯍꯥꯟꯅꯗꯤ ꯅꯪꯗꯤ ꯏꯪꯂꯤꯁꯇ ꯉꯥꯡ ꯂꯩꯌꯦ ꯑꯗꯣ
ꯑꯩꯗꯤ ꯆꯥꯔꯠ ꯄ꯭ꯔꯣꯁꯦꯁ ꯇꯧꯕꯅꯤꯗ ꯚꯣꯏꯁꯇ ꯅꯠꯇꯦꯗ ꯅꯪꯅ ꯍꯪꯅꯤꯡꯕ ꯀꯣꯏꯁꯟ ꯍꯦꯛꯇ ꯔꯤꯄ꯭ꯂꯥꯏ ꯄꯤꯔꯛꯏꯗꯣ ꯑꯗꯨꯒꯤ ꯕꯤ ꯄꯤ ꯑꯣꯄ꯭ꯂꯣꯏ ꯑꯦꯝꯄ꯭ꯂꯣꯌꯤꯁꯤꯡꯅ ꯇꯧꯔꯛꯄꯅꯦ
ꯑꯣꯀꯦ ꯑꯗꯨꯗꯤ ꯀꯣꯜ ꯁꯦꯟꯇꯔꯒꯤ ꯇꯥꯏꯞꯅꯤꯅꯦ ꯎꯝ
ꯎꯝ ꯕꯤ ꯄꯤ ꯑꯣ ꯍꯥꯏꯁꯤ ꯀꯣꯜ ꯁꯦꯟꯇꯔꯅꯤ ꯃꯤꯅ ꯀꯣꯜ ꯁꯦꯟꯇꯔ ꯀꯣꯜ ꯁꯦꯟꯇꯔ ꯍꯥꯏꯅ
ꯑꯗꯣ ꯚꯣꯏꯁꯀꯤꯁꯤꯡꯁꯤꯅ ꯚꯣꯏꯁꯀꯤꯁꯤꯡꯁꯤꯅ ꯄꯩꯁꯥ ꯍꯦꯟꯅ ꯐꯪꯉꯝꯃꯅꯤ
ꯚꯣꯏꯁꯅ ꯚꯣꯏꯁ ꯄ꯭ꯔꯣꯁꯦꯁ ꯐꯖ ꯄꯩꯁꯥ ꯈꯔ ꯍꯦꯜꯂꯦ ꯍꯣꯏ
ꯎꯝ ꯏꯪꯂꯤꯁ ꯐ꯭ꯂꯨꯌꯦꯟ ꯑꯣꯏꯒꯗꯧꯕꯅꯦꯀꯣ
ꯎꯝ ꯉꯥꯡꯕꯗꯣ ꯄ꯭ꯔꯣꯐꯦꯁꯟꯅꯦꯜ ꯑꯣꯏꯅ ꯉꯥꯡꯒꯗꯧꯕ
ꯎꯝ
ꯄ꯭ꯔꯣꯅꯥꯎꯟꯁꯦꯁꯟ
ꯑꯣ ꯄꯩꯁꯥ ꯄꯩꯁꯥ ꯌꯥꯝ ꯐꯪꯕꯅꯦ ꯀꯣꯜ ꯁꯦꯟꯇꯔꯁꯦ ꯐꯣꯔꯇꯤ ꯐꯤꯐꯇꯤ ꯐꯥꯎꯖꯦ
ꯍꯣꯏ ꯃꯣꯏꯒꯤꯗꯣ ꯑꯦꯛꯁꯄꯤꯔꯤꯌꯦꯟꯁ ꯀꯤꯅꯦ ꯐꯣꯔꯇꯤ ꯐꯤꯐꯇꯤ ꯐꯪꯕꯗꯣ ꯑꯦꯛꯁꯄꯤꯔꯤꯌꯦꯟꯁ ꯆꯍꯤ ꯑꯃꯒꯨꯝꯕ ꯑꯦꯛꯁꯄꯤꯔꯤꯌꯦꯟꯁ ꯂꯩꯔꯗꯤ ꯐꯣꯔꯇꯤ ꯐꯤꯐꯇꯤꯗꯤ ꯑꯗꯨꯝ ꯐꯪꯉꯦ ꯍꯣꯏ
ꯎꯝ
ꯅꯪ ꯕꯤ ꯄꯤ ꯌꯣ ꯇꯧꯒꯦ ꯍꯥꯏꯔꯗꯤ ꯅꯪ ꯄꯨꯔꯥ ꯆꯍꯤ ꯑꯃꯒꯨꯝꯕ ꯇꯧꯔꯣ ꯉꯥꯏꯒꯗꯧꯕ ꯁꯦꯂꯔꯤꯗꯣ ꯑ ꯍꯣꯏꯗꯣ ꯏꯟꯀ꯭ꯔꯤꯃꯦꯟ ꯊꯥ ꯑꯃ ꯑꯃꯅꯤ ꯇꯧꯕꯗꯨꯗꯤ ꯃꯥꯡꯉꯅꯤ
ꯎꯝ ꯕꯤꯄꯤ ꯑꯣꯔꯦꯞ ꯊꯣꯛꯂꯛꯄꯅ ꯐꯒꯗ꯭ꯔꯣ ꯃꯅꯤꯄꯨꯔ ꯊꯣꯛꯂꯛꯄꯅ ꯐꯒꯗ꯭ꯔꯣ
ꯈꯪꯗꯦ ꯅꯪ ꯑꯦꯛꯖꯥꯝ ꯊꯥꯅꯤꯡꯉꯗꯤ ꯃꯅꯤꯄꯨꯔꯗ ꯊꯣꯛꯄꯅ ꯐꯔꯅꯤꯗꯥ
ꯑꯗꯨꯅ ꯐꯒꯗ꯭ꯔꯣ
ꯎꯝ
ꯎꯝ
ꯅꯪ ꯕꯤ ꯄꯤ ꯑꯣ ꯇꯧꯔꯗꯤ ꯅꯪ ꯃꯦꯟꯇꯦꯜꯂꯤ ꯁꯇ꯭ꯔꯦꯁ ꯂꯩꯕ ꯍꯧꯔꯅꯤ ꯐꯤꯖꯤꯀꯦꯜꯂꯤ ꯋꯥꯔꯅꯤ ꯅꯪ ꯂꯥꯏꯔꯤꯛ ꯄꯥꯅꯤꯡꯉꯔꯣꯏ ꯑꯦꯛꯖꯥꯝꯒꯤ ꯃꯇꯝ ꯂꯩꯔꯔꯣꯏ ꯄꯩꯁꯥ ꯈꯔ ꯈꯔ ꯂꯥꯛꯄꯗꯣ ꯑꯦꯗꯤꯛ ꯆꯨꯔ
ꯑꯥ ꯎꯝ
ꯅꯪꯅ ꯍꯥꯏꯕꯗꯨ ꯆꯨꯝꯕ꯭ꯔꯣ
ꯆꯨꯝꯕꯅꯦ
ꯀꯔꯤ ꯃꯊꯦꯜ ꯇꯧꯔꯤꯒꯦ ꯀꯥꯡꯁꯣꯏ ꯃꯥꯜꯂꯦ ꯅꯪꯒꯤ
ꯏꯟꯁꯥꯡ ꯌꯦꯟꯖꯥꯡꯁꯦ ꯏꯁ ꯀꯔꯤ ꯊꯣꯡꯁꯤꯔ ꯈꯪꯗꯦ ꯍꯧꯖꯤꯛ ꯋꯥꯈꯜ ꯊꯣꯛꯇ꯭ꯔꯦ ꯆꯥꯛ ꯍꯥꯟꯅ ꯀꯥꯝꯈꯤꯒꯦ ꯇꯧꯕꯅꯤ
ꯀꯨꯀꯔ ꯆꯥꯛꯇꯣ ꯏꯁꯤꯡ ꯌꯥꯝꯒꯅꯨꯀꯣ ꯏꯁꯤꯡ ꯌꯥꯝꯃꯗꯤ ꯄꯦꯠꯄꯅꯦ ꯍꯥꯎꯇꯕꯅꯦ
ꯍꯣꯏ ꯅꯪꯅ ꯍꯥꯏꯕ ꯆꯨꯝꯃꯤ ꯅꯍꯥꯟ ꯏꯁꯤꯡ ꯈꯔ ꯌꯥꯝꯔꯨꯕꯒꯤ ꯏꯁꯤꯡ ꯆꯥꯛ ꯈꯔ ꯄꯦꯠꯂꯦ
ꯀꯨꯀꯔꯗꯗꯤ ꯏꯁꯤꯡ ꯌꯥꯝꯒꯅꯨ ꯃꯥꯎ ꯊꯟꯅ ꯄꯦꯠꯄꯅꯤ ꯀꯨꯀꯔꯗꯣ ꯀꯥꯝ ꯏꯁꯤꯡꯗꯣ ꯌꯥꯝ ꯄꯤꯛꯅ ꯀꯥꯝ ꯏꯁꯤꯡꯗꯨ ꯌꯥꯝ ꯄꯤꯛꯅ ꯍꯥꯞꯄꯣ ꯑꯗꯨꯒ ꯑꯃꯨꯛ ꯑꯅꯤꯔꯛ ꯀꯥꯞꯄꯒ ꯃꯩꯗꯨ ꯈꯔ ꯃꯩꯗꯨ ꯄꯨꯔꯥ ꯂꯣ ꯐ꯭ꯂꯦꯝ ꯊꯝꯃꯒꯀꯣ ꯃꯤꯅꯤꯠ ꯃꯤꯅꯤꯠ ꯇꯔꯥꯃꯨꯛ ꯊꯝꯃꯣ ꯑꯗꯨꯒ ꯑꯗꯨꯝ ꯌꯥꯔꯅꯤ ꯏꯁꯤꯡꯒꯤꯗꯤ ꯈꯔ ꯈꯤꯇꯪ ꯍꯥꯞꯄꯣ ꯑꯗꯨꯒ ꯑꯃꯥ ꯑꯅꯤꯔꯛ ꯀꯥꯞꯍꯟ ꯀꯥꯞꯍꯟ ꯀꯥꯞꯍꯟꯒ꯭ꯔꯣ ꯑꯗꯨꯒ ꯈꯥꯝꯍꯟꯒ꯭ꯔꯣ ꯅꯨꯡꯁꯤꯠꯇꯣ
ꯆꯥꯛꯀꯗꯤ ꯊꯣꯡꯕ ꯍꯩꯖꯥꯠꯅꯤ ꯁꯤ ꯅꯨꯄꯥꯁꯦ
ꯍꯣꯏꯗ ꯆꯥꯛ ꯏꯟꯖꯥꯡꯗꯤ ꯂꯣꯏ ꯊꯣꯡꯕ ꯍꯩꯗ ꯑꯩꯈꯣꯏꯗꯤ ꯑꯩꯈꯣꯏꯅ ꯍꯩꯇꯕ ꯀꯔꯤ ꯂꯩꯒꯦ
ꯅꯪꯅ ꯍꯩ ꯅꯪꯅ ꯍꯩꯕꯗꯣ ꯀꯗꯥꯏꯗꯩ ꯍꯩꯕꯅꯣ ꯑꯩ ꯈꯪꯉꯦ ꯃꯐꯝ ꯁꯤꯗ ꯂꯩꯕ ꯑꯥ ꯃꯅꯨꯡꯗ ꯂꯩꯕ ꯃꯇꯝꯗꯣ ꯅꯪ ꯅꯣꯏ ꯀꯜ ꯈꯣꯏꯗ ꯂꯩꯕ ꯃꯇꯝꯗꯨ ꯊꯣꯡꯕꯤꯗꯗꯤ ꯅꯪꯁꯨ ꯆꯥꯕ ꯐꯪꯂꯣꯏꯗꯕ ꯃꯤ ꯂꯩꯇꯕ ꯃꯇꯝꯗ ꯑꯗꯨꯒꯤ ꯑꯗꯨꯒꯤ
ꯃꯥꯅꯤ ꯃꯥꯅꯤ ꯅꯪꯅ ꯍꯥꯏꯕꯗꯨ ꯆꯨꯝꯃꯤ
ꯂꯨꯛꯈꯝꯗꯣ ꯈꯪꯕ꯭ꯔꯣ ꯅꯪ ꯂꯨꯈꯝꯗꯣ
ꯈꯪꯗꯦ ꯍꯩ
ꯂꯨꯈꯝꯗꯨꯗꯣ
ꯈꯪꯗꯦ
ꯋꯥꯔꯤ ꯁꯥꯑꯣ ꯌꯥꯝ ꯅꯨꯡꯉꯥꯏꯕꯅꯦ ꯑꯗꯨ ꯅꯨꯄꯤꯗꯣ
ꯎꯝ ꯁꯥꯑꯣꯅ ꯆꯥꯟꯁ ꯂꯧꯍꯧꯔꯣ ꯅꯠꯇꯗꯤ ꯅꯪ ꯑꯁꯤꯒꯨꯝꯕ ꯆꯥꯟꯁ ꯐꯪꯉꯔꯣꯏ ꯅꯪ ꯃꯇꯨꯡꯗ
ꯑꯩ ꯈꯔ ꯑꯩ ꯑꯩ ꯊꯥꯕꯤꯒꯦ ꯃꯥꯒꯤ ꯅꯪ ꯋꯥꯔꯤ ꯁꯥꯑꯣ ꯌꯥꯝ ꯅꯨꯡꯉꯥꯏꯕꯅꯤ
ꯊꯥꯎ ꯊꯥꯎ ꯁꯥꯔ ꯂꯣꯏꯔꯦ ꯀꯩꯅꯣ ꯅꯨꯄꯤ ꯀꯌꯥꯗꯤ ꯋꯥꯔꯤ ꯁꯥꯔꯤ ꯅꯪ
ꯑꯁ ꯅꯨꯄꯤꯒꯤ ꯀꯨꯟꯃꯨꯛꯇꯤ ꯁꯨꯔꯝꯕꯅꯤ ꯑꯩ ꯀꯟꯇꯦꯛ ꯂꯩꯔꯤꯕ
ꯍꯁ ꯐꯥꯒꯤ ꯅꯠꯇ꯭ꯔꯦꯅꯦ ꯁꯤꯗꯤ ꯑꯩꯅ ꯒ꯭ꯔꯨꯞꯨꯞꯇ ꯃꯤꯅꯗꯤ ꯁꯤ ꯅꯨꯄꯥꯁꯤ ꯅꯨꯞ ꯄꯤ ꯌꯥꯝ ꯆꯣꯞꯄꯦ ꯈꯜꯂꯝꯒꯅꯤ ꯅꯪꯅ ꯑꯣꯏꯔꯦꯅꯦ ꯑꯩꯗꯤ ꯄꯪꯍꯥꯏꯗ ꯍꯥꯏꯕꯅꯤ
ꯎꯝ ꯅꯪ ꯒ꯭ꯔꯨꯞꯇ ꯀꯅꯥꯅ ꯄꯪ ꯍꯥꯏ ꯍꯥꯌꯦꯕ
ꯑꯩꯅ ꯑꯗꯨꯝ ꯃꯇꯝ ꯂꯦꯟꯕ ꯑꯣꯏꯅ ꯑꯩ ꯀꯣꯜ ꯔꯤꯁꯤꯞ ꯌꯥꯗꯕꯒꯤ ꯂꯩꯔꯦ
ꯎꯝ ꯃ ꯋꯥꯔꯤ ꯁꯥꯒꯅꯨ ꯍꯥꯏꯕꯅꯦ ꯍꯟꯖꯤ ꯍꯟꯖꯤ ꯍꯥꯏꯔꯦ ꯍꯟꯖꯤ ꯍꯟꯖꯤꯅ ꯔꯤꯄꯤꯠ ꯇꯧꯔ ꯂꯩꯔꯦ
ꯑꯩꯅ ꯇꯧꯕꯗꯤ ꯅꯨꯄꯥ ꯉꯥꯛꯇ ꯇꯧꯕꯒꯤꯅꯤ
ꯎꯝ
ꯍꯝ
ꯎꯝ
ꯅꯪꯗꯤ ꯅꯨꯄꯤ ꯅꯨ ꯅꯨꯄꯤ ꯅꯨꯄꯤ ꯈꯛꯇ ꯈꯜꯂ ꯈꯜꯂ ꯇꯧꯔ ꯂꯩꯔꯕ ꯂꯩꯕ ꯖꯥꯠꯅꯤꯅꯦ ꯅꯪꯗꯤ
ꯑꯩꯗꯤ ꯁꯥꯖꯤꯕꯨ ꯉꯥꯛꯇꯅ ꯇꯧꯋꯤ ꯅꯨꯄꯥꯕꯨꯗꯤ ꯋꯥꯔꯤ ꯁꯟꯅꯤꯡꯗꯦ
ꯑꯦꯅꯤ ꯋꯥꯟ ꯐ꯭ꯔꯤ ꯍꯥꯏꯅ ꯅꯨꯄꯤꯒ ꯍꯥꯏꯔꯛꯑꯗꯤ ꯅꯪ ꯅꯤꯅꯦ ꯆꯣꯡꯊꯣꯔꯛꯄꯗꯣ
ꯒ꯭ꯔꯨꯞꯇ ꯎꯏꯗ ꯑꯩ ꯑꯦ ꯍꯥꯟꯅ ꯍꯨꯠ ꯈꯨꯠ ꯊꯥꯡꯅꯕꯗꯣ ꯅꯪꯅꯤꯅꯦ
ꯋꯥꯆꯦꯞ ꯔꯤꯁꯤ ꯌꯥꯗ꯭ꯔꯦꯍꯦ ꯅꯨꯄꯤ ꯉꯥꯛꯇ ꯉꯥꯏꯔꯒ ꯀꯃꯥꯏ ꯇꯧꯕꯖꯥꯠꯅꯣ
ꯅꯪꯁꯤ ꯃꯔꯝ ꯌꯥꯝ ꯃꯣꯞ ꯃꯣꯛꯄ ꯃꯤꯅꯤꯅꯦ ꯃꯈꯥ ꯂꯩꯀꯥꯏꯒꯤ ꯃꯈꯥ ꯂꯩꯀꯥꯏꯒꯤ ꯌꯦꯟ ꯂꯥꯕ ꯑꯃ ꯃꯥꯡꯉꯦ ꯍꯥꯏꯕꯗꯨꯁꯨ ꯅꯪꯅ ꯑꯣꯏꯔꯝꯅꯤ
ꯐꯤꯂꯝꯗꯣ
ꯑꯥ
ꯂꯩꯀꯥꯢ ꯂꯥꯂꯨꯝꯕꯗ ꯇꯧꯕꯋꯤ ꯇꯥꯢꯞꯇ ꯇꯧꯋꯤꯅꯦ ꯑꯩꯖꯦ ꯑꯣꯢ ꯃꯥ ꯇꯧꯔꯦꯍꯦ ꯀꯥꯢꯅ ꯃꯙꯣ ꯃꯥꯢꯅꯨꯞ ꯇꯧꯔꯛꯑꯒ ꯃꯥꯗꯣ ꯈꯪꯗꯕ ꯋꯥꯗꯣ
ꯅꯪꯁꯤ ꯌꯥꯝꯅ ꯎꯝ ꯌꯥꯝ ꯃꯔꯝ ꯃꯣꯛꯄ ꯅꯁꯛ ꯅꯇꯧꯁꯨ ꯐꯖꯕ ꯑꯗꯨ ꯃꯈꯥ ꯂꯩꯀꯥꯏꯒꯤ ꯌꯦꯟꯂꯥꯕ ꯑꯃ ꯃꯥꯡꯕꯗꯁꯨ ꯅꯪꯅ ꯑꯣꯏꯔꯝꯅꯤꯅꯦ
ꯑ ꯑꯩꯁꯦ ꯁꯛ ꯐꯖꯕ ꯑꯣꯢꯕ
ꯑꯥ ꯑꯗꯨꯝ ꯐꯖꯩꯌꯦ
ꯍꯥꯏꯕꯗꯤ ꯑꯁꯦꯡꯕ ꯈꯥꯢꯌꯣ ꯑꯗꯨꯝ ꯊꯤꯕ꯭ꯔꯥ ꯐꯖ ꯀꯣ ꯑꯩꯁꯦ ꯅꯨꯄꯤ ꯀꯣꯏꯔꯨꯔ ꯅꯨꯝ ꯂꯩꯕꯅꯦ
ꯑꯗꯨꯝ ꯐꯖꯩ ꯚꯥꯏ ꯑꯁ ꯅꯨꯄꯥꯗꯤ ꯑꯗꯨꯅꯤ
ꯅꯠꯇꯦ ꯅꯨꯄꯤꯅ ꯎꯅꯤꯗ ꯗꯨꯝ ꯄꯥꯝꯒꯗ꯭ꯔꯣꯕ
ꯍꯣꯏ ꯅꯨꯄꯤꯅ ꯎꯕꯗ ꯍꯦꯛ ꯄꯥꯝꯕ ꯆꯥꯛꯇꯥꯅꯤꯅ ꯅꯪꯒꯤꯗꯣ
ꯑ ꯅꯪ ꯁꯤꯗꯤ ꯃꯥ ꯅꯪ ꯐꯖꯤ ꯇꯧꯒꯗ꯭ꯔꯥ ꯃ ꯌꯧꯁꯤꯂꯦ ꯐꯖꯅ ꯍꯥꯏꯉꯣ